ꯍꯜꯂꯣ ꯍꯜꯂꯣ ꯇꯥꯔꯕꯣ ꯎꯝ ꯅꯪ ꯉꯁꯥꯏ ꯁꯤꯗ ꯇꯧꯕꯗꯣ ꯁꯤꯅꯣꯗ ꯂꯩꯔꯝꯃꯦ ꯍꯥꯥ
ꯑꯩꯅ ꯑꯩꯁꯤ ꯍꯥꯡꯉꯤꯁꯤ ꯀꯩꯒꯤꯅꯣ ꯍꯪꯈꯤꯕꯅꯦ
ꯑꯗꯨ ꯀꯔꯤꯝ ꯍꯦꯛ ꯇꯧꯕ꯭ꯔꯥ
ꯍꯧꯖꯤꯛꯇ ꯍꯪꯈ꯭ꯔꯤꯌꯦ
ꯑꯣ ꯍꯥꯏꯖꯔꯛꯑꯒꯅꯤ ꯑꯗꯨꯗꯤ
ꯉꯔꯥꯡꯗꯩ ꯇꯧꯔꯛꯄ ꯃꯈꯩꯁꯤꯕꯨꯗꯤ ꯁꯤꯒꯤ ꯌꯦꯡꯐꯝꯁꯤꯗ ꯄꯨꯂꯞ ꯍꯥꯡꯉꯦꯕ ꯑꯗꯨ ꯅꯠꯇꯕ ꯁꯤꯗ ꯀꯌꯥꯝ ꯋꯥꯥꯡꯈ꯭ꯔꯦ ꯈꯣꯠꯈ꯭ꯔꯦ ꯇꯧꯕꯗꯣ ꯑꯗꯨꯗꯗꯤꯍꯥ ꯀꯩꯒꯤꯅꯣꯗꯤ ꯈꯪꯗꯦ ꯍꯪꯗꯦ ꯍꯪꯈꯤꯕꯅꯦ
ꯎꯝ ꯃꯆꯩ ꯀꯥꯗꯕꯩ ꯑꯣꯏꯖꯥꯠꯂꯣ ꯑꯥ ꯑꯃꯗꯣ ꯀꯩꯗꯧꯕ
ꯑꯃꯗꯣ ꯑꯩꯅ ꯍꯥꯏꯈꯤꯕ ꯁꯨꯃꯥꯏꯅ ꯁꯨꯃꯥꯏꯅ ꯐꯪꯅꯤ ꯈꯣꯠꯅꯤꯗ ꯅꯥꯩꯈꯥꯏ ꯑꯁꯤ
ꯀꯅꯥꯅ
ꯃꯥꯅ ꯑꯗꯨꯗꯤ ꯅꯩꯈꯥꯏꯔꯁꯤ ꯅꯠꯇꯦ ꯇꯣꯉꯥꯟꯖꯥꯕꯤꯗꯣ
ꯎꯝ ꯑꯣ ꯇꯣꯉꯥꯟ ꯆꯥꯕꯤ ꯍꯥꯏꯗꯤ
ꯎꯄꯥꯥꯉꯤꯗꯣ
ꯑꯣ ꯑꯣ ꯑꯣ ꯃꯥꯒꯤꯗꯤ ꯀꯅꯥꯝ ꯇꯧꯗꯦ ꯍꯥꯏꯕ꯭ꯔꯣ
ꯃꯥꯒꯤ ꯉꯔ ꯑꯩꯌꯣꯟ ꯑꯅꯤ ꯇꯧꯈꯤꯕꯅꯦ ꯑꯗꯨ ꯀꯃꯥꯏꯅ ꯇꯧꯈ꯭ꯔꯕꯣ ꯈꯪꯗꯦ
ꯑꯦ ꯑꯗꯨꯗꯤ ꯉꯥꯎꯔꯕꯅꯤ
ꯑꯥꯎ ꯅꯥꯎꯈ꯭ꯔꯦ ꯃꯥ ꯍꯧꯖꯤꯛ ꯃꯊꯟꯗ ꯄꯪꯉꯥ ꯍꯔꯥꯎꯒꯅꯦ ꯂꯩꯔꯤꯁꯦ
ꯐꯪꯗ ꯇꯣꯛꯇꯣꯏꯅꯦꯀꯣ ꯃꯥ
ꯑꯗꯨꯅꯦ ꯑꯩꯒꯤ ꯁꯤꯒ ꯅꯪꯒ ꯑꯍꯨꯝꯂꯛ ꯁꯨꯔꯕ
ꯎꯝ ꯁꯤ ꯅꯠꯇꯦ ꯁꯤꯒꯤꯗꯤ ꯑꯅꯤꯔꯛ ꯈꯛꯇꯪ ꯑꯣꯏꯗꯣꯏꯅꯦ ꯑꯃꯗꯨꯅ ꯑꯃꯗꯨꯁꯨ ꯑꯃꯕꯨꯔ ꯈꯛꯇꯪ ꯑꯣꯏ ꯃꯥꯜꯂꯦ
ꯎꯝ
ꯅꯪꯒꯤ ꯑꯅꯤ ꯁꯨꯏꯗꯅ ꯑꯗꯨ ꯁꯤꯟꯅ ꯁꯤꯟꯅꯔꯒ ꯇꯧꯕꯅꯦꯕ
ꯑꯩꯒꯤ ꯑꯅꯧꯕꯗꯨꯗꯤ ꯑꯝꯇ ꯇꯧꯗ꯭ꯔꯤꯀꯣ
ꯅꯪꯒꯤ ꯑꯅꯧꯕꯗꯨꯗꯅꯦ ꯉꯁꯥꯏ ꯑꯍꯥꯟꯕ ꯋꯥꯔꯤ ꯁꯥꯈꯩꯗꯣ
ꯑꯣ ꯑꯩ ꯏꯉꯥꯎ ꯉꯥꯎꯋꯦ
ꯎꯝ ꯌꯥꯝꯃꯕꯅꯤꯅ ꯉꯥꯎꯔꯦꯀꯣ ꯆꯪꯉꯧ ꯊꯣꯛꯣꯛꯄ ꯌꯥꯝꯃꯕꯅꯤꯅ
ꯉꯥꯎꯔꯦ ꯏꯁꯥ ꯂꯩꯇꯥꯗ꯭ꯔꯦ ꯏꯃꯥꯟꯅꯕꯤꯒꯤ ꯈꯣꯟꯖꯦꯜꯁꯦ ꯇꯥꯗ ꯀꯨꯏꯔꯕꯩꯔꯥ ꯈꯪꯗꯦ ꯐꯖ ꯊꯣꯛꯣꯛꯄ ꯃꯥꯜꯂꯦ
ꯅꯪꯁꯨ ꯁꯛꯁꯨ ꯐꯖ ꯊꯣꯛꯑꯝꯗꯧ ꯃꯥꯜꯂꯦꯅ
ꯎꯝ ꯁꯛꯒ ꯍꯥꯏꯔꯒꯅꯦ ꯑꯩꯗꯤ ꯀꯩꯅꯣꯁꯦ ꯑꯁ ꯀꯩ ꯍꯥꯏꯅꯤ ꯑꯩꯅ ꯁꯤꯗ ꯊꯝꯃꯤꯕ ꯁꯛꯁꯦ ꯑꯩꯒꯤ ꯋꯥꯔꯤ ꯁꯥꯟꯅꯕ ꯀꯌꯥ
ꯎꯝ
ꯑꯗꯨꯒꯤꯗꯣ ꯃꯤꯅ ꯐꯖꯩ ꯐꯖꯩ ꯍꯥꯏꯔꯛꯑꯦ ꯑꯩ ꯌꯥꯝ ꯍꯔꯥꯎꯔꯦ ꯑꯩ ꯐꯤꯂꯝ ꯀꯨꯝꯕꯁꯨ ꯍꯥꯏꯔꯛꯑꯦ ꯃꯤꯅ
ꯎ ꯅꯪ ꯃꯌꯥꯝꯒ ꯁꯥꯟꯅꯔꯒ ꯅꯪ ꯑꯗꯨꯗꯒꯤ ꯅꯪ ꯕꯤꯠ ꯂꯧꯔꯦ
ꯂꯧꯔꯦ ꯑꯩꯩꯅꯁꯨ ꯂꯧꯈꯥꯏꯕꯅꯦ
ꯅꯪ ꯑꯗꯨꯗꯣ ꯐꯖꯩ ꯑꯗꯣ ꯅꯪ ꯃꯊꯛ ꯃꯈꯥ ꯎꯟꯅꯔ ꯊꯝꯃꯤ ꯀꯩꯒꯤꯦ
ꯑꯩꯕꯨꯗꯤ ꯑꯩꯩꯅ ꯍꯦꯟꯅ ꯇꯣꯉꯥꯟꯕ ꯁꯪꯁꯥꯔ ꯑꯃꯗ ꯆꯠꯂꯨ
ꯍꯣꯏ ꯑꯗꯨꯗꯤ ꯃꯊꯪ ꯃꯈꯨꯥ ꯑꯣꯟꯗꯕꯤ ꯊꯝꯃꯣ ꯑꯗꯣꯝ
ꯃꯣꯊ ꯍꯔ
ꯉꯥꯎꯔꯤꯦꯅ
ꯑꯩꯅ ꯌꯣ ꯇꯧꯕꯅꯤꯗ ꯌꯥꯗ꯭ꯔꯦꯗꯣ ꯑꯃꯨꯛ ꯑꯣꯟꯊꯣꯛꯑꯒꯦ ꯑꯗꯨꯗꯤ
ꯑꯣꯟꯊꯣꯛꯑꯣ ꯅꯣꯏ ꯃꯊꯛꯁꯤꯁꯨ ꯒꯣ ꯀ ꯌꯥꯝ ꯇꯧꯕ ꯃꯥꯜꯂꯤ ꯏꯃꯥꯟꯅꯕꯤ
ꯇꯧꯔꯕꯝꯅꯤ ꯇꯧꯔꯝꯅꯤ ꯍꯧꯒꯠꯈ꯭ꯔꯕꯅꯤꯅ ꯑꯩꯈꯣꯏꯒꯤ ꯀꯔꯤ ꯍꯥꯏꯅꯤ ꯃꯤꯊꯣꯏꯏꯉꯝꯕꯤꯗꯣ ꯀꯩꯅꯣ ꯇꯧꯔꯛꯑꯦ ꯍꯕ ꯀꯗꯣ ꯍꯕ ꯀꯗꯣ ꯄꯥꯏꯗꯤ ꯄꯥꯏ ꯌꯥꯣꯏ
ꯎꯝ ꯁꯤ ꯂꯣꯏꯕꯒ ꯇꯧꯔꯣ
ꯎꯝ ꯇ ꯇ ꯔꯃ ꯈꯂꯤ ꯍꯥꯏꯗꯤ ꯅꯗ
ꯎꯝ ꯇꯔꯥꯕꯨꯗꯤ ꯇꯥꯔꯦꯀꯣ ꯑꯩꯁꯨ ꯑꯩꯈꯣꯏ ꯃꯥ ꯐꯣꯟ ꯇꯧꯔꯛꯑꯃꯤꯅꯦ ꯍꯥꯏꯕ
ꯂꯥꯛꯑꯣ ꯍꯥꯏꯕ ꯏ ꯃꯥꯥꯜꯂꯦ ꯃꯥꯒꯤꯁꯦ
ꯂꯥꯛꯇꯣꯏꯗꯣ ꯑꯣꯏꯕꯅꯤ ꯑꯩ ꯍꯣꯔꯦꯟ ꯎꯝ ꯏꯃꯥꯟꯅꯕꯤ ꯑꯃ ꯑꯩꯈꯣꯏꯅ ꯀꯟꯗ ꯂꯩꯕꯗꯣ ꯃꯣꯏꯗꯤ ꯃꯤ ꯂꯩꯇꯕꯅꯤꯅ ꯃꯣꯏꯗ ꯆꯠꯂꯒ ꯑꯣꯏꯅ ꯄꯣꯊꯥ ꯄꯣꯊꯥ ꯇꯧꯔꯅꯤ ꯅꯪꯒꯁꯨ ꯌꯥꯔꯦ ꯑꯇꯩ ꯈꯔ
ꯃꯈꯀꯁꯨ ꯊꯧꯔꯛꯑꯦ ꯀꯃꯥꯏꯅ ꯇꯧꯒꯣꯏꯅꯣ
ꯎꯝ ꯀꯃꯥꯏꯅ ꯇꯧꯗꯣꯏꯅꯣ ꯅꯪ ꯈꯨꯠꯅ ꯏꯔꯒ ꯊꯥꯛꯔꯛꯄꯗꯅ ꯃꯣꯏꯅ ꯊꯥꯔꯛꯄꯗꯨꯗ
ꯑꯥ ꯁꯤ ꯑꯩ ꯃꯐꯝꯗ ꯑꯣꯞꯐꯝ
ꯊꯥꯔꯒ ꯌꯦꯡꯉꯣ ꯅꯠꯇ꯭ꯔꯒ ꯏꯪꯂꯤꯁꯇ ꯏꯕꯗꯣ ꯏꯔꯒ ꯌꯦꯡꯕꯣ ꯑꯃꯈꯛ ꯎꯝ ꯄꯥꯏꯗꯕꯒꯤ ꯃ ꯏꯕꯗꯣ
ꯑꯃ ꯀꯩꯅ ꯇ ꯑꯣꯏꯌꯦꯦ
ꯀꯩꯅꯣ ꯅꯪ ꯃꯊꯛꯀꯤ ꯅꯥꯀꯟꯒꯤ ꯂꯩꯕ ꯃꯤꯗꯨꯗ ꯇꯧꯍꯜꯂꯣꯗꯅ ꯑꯩ ꯍꯥꯏꯔꯨꯔ
ꯑ ꯍꯣꯏ
ꯑꯩꯅ ꯍꯥꯏꯗꯤ ꯍꯥꯏꯈꯤꯕꯅꯦ ꯀꯔꯤꯝ ꯍꯥꯏꯔꯛꯇꯦ ꯀꯣ ꯑꯩ ꯁꯤꯗ ꯇꯧꯒꯦ ꯁꯣꯅꯃ ꯆꯨꯔꯥꯕꯅꯤꯁꯤꯅ ꯍꯂꯣ ꯍꯜꯂꯣ ꯍꯜꯂꯣ ꯍꯜꯂꯣ
ꯇꯥꯕꯣꯏ ꯃꯥꯥꯟꯅꯕꯤ
ꯇꯌꯦ
ꯑꯣ ꯑꯩꯗꯣ ꯄꯥꯏꯔꯦ ꯃꯥꯗꯣ ꯍꯥꯏꯔꯛꯑꯦ ꯃꯤ ꯑꯃꯃꯝꯒꯤ ꯃꯇꯝꯅꯦ ꯑꯗꯣ ꯍꯣꯏ ꯅꯪꯅ ꯑꯗꯨ ꯂꯥꯛꯀꯦ ꯍꯥꯏꯕꯗꯨ ꯂꯥꯛꯑꯣ ꯈꯣꯠꯂꯣ ꯍꯥꯏꯌꯦꯦ ꯇꯔꯥꯃꯥꯊꯣꯏ ꯑꯗꯨ꯭ꯋꯥꯏꯗ
ꯑꯔꯥꯥꯟꯕ ꯊꯣꯛꯑꯦ
ꯑꯥ
ꯎꯝ ꯅꯣꯏ ꯃꯊꯛꯀꯤ ꯐ꯭ꯔꯦꯟꯗꯨ ꯅꯃꯥꯟꯅꯕꯤꯗꯨꯗꯗꯤ ꯀꯔꯤꯝ ꯇꯣꯛꯇꯦ ꯍꯥꯏꯕ꯭ꯔꯣ
ꯈꯪꯕꯤꯌꯦ
ꯑꯩ ꯇꯔꯥꯃꯥꯊꯣꯏꯗ ꯑꯗꯨꯝ ꯆꯠꯅꯉꯥꯏ ꯇꯧꯔꯅꯤ ꯃꯥ ꯆꯠꯇ꯭ꯔꯒꯅ ꯆꯠꯇꯦ ꯑꯩ ꯑꯗꯨꯝ ꯍꯜꯉꯛ ꯖꯠꯂꯝ ꯑꯃꯅꯤ
ꯍꯣ ꯅꯪꯒꯤ ꯍꯥꯟ ꯊꯥꯖꯤꯟꯕꯅꯤꯅ ꯅꯥꯟ ꯆꯠꯂꯣ
ꯎꯝ ꯍꯥꯏꯗꯤ ꯃꯣꯏꯗꯣ ꯃꯤ ꯑꯝꯒꯤ ꯃꯇꯝ ꯄꯤ ꯍꯥꯏꯌꯦꯕ
ꯎꯝ
ꯑꯗꯨꯗ ꯅꯠꯇ꯭ꯔꯒꯅ ꯑꯩ ꯑꯗꯨꯝ ꯍꯧꯖꯤꯛ ꯅꯨꯡꯁꯤ ꯂꯣꯏꯔꯒ ꯆꯠꯂꯁꯤꯔꯣ ꯈꯗꯦ
ꯇꯔꯥꯃꯥꯊꯣꯏ ꯍꯥꯏꯕꯅꯤꯅꯀꯣ
ꯎꯝ
ꯃꯥꯒꯤꯗꯤ ꯀꯌꯥꯗ ꯂꯥꯛꯑꯣ ꯍꯥꯏꯔꯛꯀꯦ
ꯃꯥ ꯇꯔꯥꯃꯥꯊꯣꯏ ꯍꯥꯏ ꯇꯔꯥꯃꯊꯣꯏ ꯇꯔꯥꯃꯥꯊꯣꯏ ꯃꯈꯥꯏ ꯍꯥꯏꯗꯌꯦ ꯑꯗꯣ ꯃꯤꯗꯨꯅꯗꯤ ꯍꯥꯏꯗꯤ ꯃꯣꯏꯒꯤꯗꯤ ꯃꯤ ꯑꯃꯒꯤꯃꯝ ꯋꯥꯔꯤ ꯁꯥꯟꯗꯣꯏꯅꯤꯗꯅ
ꯑꯣ ꯑꯃꯃꯝ ꯀꯥꯎꯟꯁꯂꯤꯡ ꯇꯧꯅꯤ ꯍꯥꯏꯔꯕ
ꯑꯗꯨꯒꯤ ꯍꯥꯏꯄꯣ
ꯑꯗꯨ ꯌꯦꯡꯉꯣ ꯑꯗꯨꯗꯤ ꯐꯣꯟ ꯑꯩꯒꯤ ꯇꯧꯔꯛꯇꯕꯅꯤꯅꯅꯦꯀꯣ
ꯑꯥ
ꯃꯣꯏꯒꯤ ꯃꯇꯝ ꯅꯨꯃꯤꯠ ꯈꯥꯏꯗꯣꯛꯑꯝꯗꯧ ꯃꯥꯜꯂꯦꯕ
ꯑꯥ ꯑꯗꯨꯁꯨ ꯃꯥꯅꯦꯦ
ꯍꯥꯏꯗꯤ ꯑꯃꯨꯛ ꯆꯠꯁꯤꯜꯂꯨꯔꯒ ꯑꯃꯨꯛꯕꯨ ꯐꯔꯛ ꯇꯥꯅꯤꯗꯅ
ꯑꯥ
ꯎꯝ ꯃꯣꯏ ꯍꯥꯏꯔꯛꯄ ꯀꯥꯟꯗ ꯑꯗꯨꯝ ꯀꯩꯅꯣ ꯇꯧꯔꯒꯦ
ꯀꯩꯅꯣ ꯇꯧꯗꯣꯏꯥꯠꯂ ꯑ ꯆꯠꯄꯁꯦ ꯌꯥꯝ ꯆꯝꯅ ꯆꯠꯇꯣꯏ ꯅꯠꯇ꯭ꯔꯒ ꯑꯃ ꯆꯠꯄꯤꯗꯣ ꯑꯩꯈꯣꯏ ꯄꯨ
ꯍꯣꯏ ꯌꯥꯝ ꯅꯥꯟꯅ ꯆꯠꯄꯗꯣ ꯑꯗꯨꯁꯨ ꯑꯣꯏꯔꯝꯗꯧ ꯃꯥꯜꯂꯦ
ꯇꯨꯃꯥꯏꯅ
ꯑꯗꯨꯒꯤ ꯐꯤꯔꯣꯜꯗꯤ ꯂꯩꯇꯦ ꯑꯩ ꯁꯤ ꯄꯣꯔꯛꯇꯦ
ꯑꯗꯣ ꯀꯩꯅꯣꯗꯪ ꯍꯥꯏꯕꯅꯤꯅ ꯀꯥꯎꯟꯂꯤꯡꯗꯪ ꯍꯥꯏꯕꯅꯤꯅ ꯑꯗꯨꯗꯤ ꯑꯃꯨꯛ
ꯉꯁꯤꯕꯨꯗꯤ ꯆꯠꯂꯣ
ꯎꯝ
ꯑꯗꯣ ꯀꯣꯟꯅ ꯃꯣꯏꯅ ꯅꯤꯐꯨ ꯃꯉꯥꯅꯤ ꯇꯧꯕꯗꯣ ꯑꯗꯨꯗꯩꯗ ꯍꯥꯏꯩꯔꯛꯑꯕꯨꯗꯤ ꯀꯩꯅꯣ ꯇꯧꯣ ꯑꯗꯨꯝ ꯍꯧꯖꯤꯛꯀꯤ ꯈꯔ ꯀꯦꯅ ꯆꯠꯄꯗꯣ ꯇꯧ
ꯇꯁꯤ ꯇꯔ ꯇ ꯈꯔꯗꯤꯔ ꯐꯪꯗꯦ ꯃꯥ ꯇ ꯃꯈ ꯆ ꯃꯈꯀꯥꯏ ꯍꯥꯏꯕꯅꯦ ꯃꯣꯏꯤ ꯂꯥꯛꯅ ꯌꯥ
ꯅꯠꯇ꯭ꯔꯒ ꯍꯣꯏ ꯃꯣꯏꯒꯤꯗꯤ ꯊꯦꯡꯗꯧ ꯃꯥꯜꯂꯦ ꯅꯪ ꯍꯥꯟꯅ ꯆꯠꯊꯣꯛꯄꯅꯗꯤ ꯐꯗꯣꯏꯕ
ꯍ ꯍꯦꯒꯤ ꯃꯗꯣꯗꯤ ꯆ
ꯎꯝ
ꯃꯤꯃꯤꯗꯗ
ꯍꯣꯏ
ꯃꯤꯅꯦ ꯊꯖꯕ
ꯅꯪ ꯍꯥꯟꯅ ꯀꯩꯅꯣ ꯇꯧꯔꯁꯨ ꯌꯥꯏ ꯑꯗꯨꯝ ꯁꯤ ꯂꯣꯏꯔꯛꯄꯒ ꯂꯣꯏꯁꯤꯜꯂꯒ
ꯎꯝ ꯑꯗꯨ ꯍꯧꯂ ꯁ ꯐꯈꯤ
ꯎꯝ ꯑꯃꯗꯨꯗꯤ ꯄꯨꯡ ꯇꯔꯥꯃꯥꯊꯣꯏ ꯃꯈꯥꯏ ꯇꯔꯥꯃꯥꯊꯣꯏ ꯑꯗꯨꯏ ꯆꯠꯅꯤꯡꯉꯕ꯭ꯔꯥ ꯀꯩꯅꯣꯝ ꯉꯥꯏꯌꯦ
ꯎꯝ ꯑꯗꯨꯃ ꯑꯗꯨꯒꯤ ꯃꯇꯝꯗꯣ ꯌꯥꯝ ꯏꯅꯥꯗꯣ ꯃꯥꯜ ꯎꯝ ꯑꯃꯨꯛ ꯑꯩꯗꯣ ꯑꯃꯨꯛ ꯁꯣꯏꯔꯗꯤ ꯄꯥꯈꯠꯂꯦꯕ
ꯎꯝ ꯃꯤꯅ ꯍꯥꯏꯔꯛꯏ ꯃꯇꯝꯗꯨꯗ ꯑꯗꯨꯝ ꯆꯠꯂꯣ
ꯎꯝ ꯃ ꯇꯧꯕꯒ
ꯎꯝ ꯑꯗꯨꯅꯗꯤ ꯐꯅꯤ ꯅꯪꯁꯦ ꯆꯥꯔꯕꯣ
ꯆꯒꯦꯁꯨꯖꯥꯅꯒ
ꯀꯩ ꯀꯌꯥ
ꯈꯜꯂꯤ ꯆꯥꯅꯤꯡꯕ ꯄꯣꯛꯗ꯭ꯔꯤ ꯈꯜꯂꯤ ꯀ ꯆꯥ ꯃꯇꯝ ꯌꯧꯗ꯭ꯔꯤꯔꯤꯕꯅꯤ
ꯎꯝ ꯑꯩꯁꯨ ꯆꯥꯛꯀ ꯆꯥꯗ꯭ꯔꯤ ꯍꯥꯏꯕ
ꯑ ꯀꯒꯤ ꯃꯥꯏꯗꯤꯦ ꯈꯨꯨꯔꯤ ꯌꯥꯝꯟ ꯊꯣꯛꯀꯠꯂꯦ ꯏꯁꯤꯡꯁꯤꯅꯔ ꯈꯪꯗꯦ
ꯏꯁꯤꯡꯗꯣ ꯌꯥꯗꯕꯅꯤꯀꯣ ꯑꯩ ꯉꯁꯥ ꯃꯅꯝꯗꯣ ꯋꯥꯪ ꯋꯥꯋꯪ ꯂꯥꯎꯔꯒ
ꯑꯩ ꯊꯛꯅꯕꯅꯕꯁꯦ ꯁꯤꯡꯁꯤ ꯅ ꯑꯣꯏꯅ ꯇꯥꯔ ꯃꯥꯏꯁꯦ ꯐꯔꯤ ꯃꯆꯥ ꯃꯆꯥ ꯃꯌꯥꯝ ꯊꯣꯛꯏ
ꯗꯤ ꯍꯪꯒꯦ ꯍꯥꯏꯌꯦ ꯄꯨꯂꯞ ꯂꯥꯛꯑꯣꯗ
ꯑ ꯑꯣꯃꯥꯟ ꯍꯥꯏꯔꯁ
ꯎꯝ
ꯎ
ꯃꯥꯅ ꯍꯪꯒꯦ ꯍꯥꯏꯌꯦꯕ ꯍꯥꯏꯗꯤ ꯑꯃꯁꯨ ꯊꯥꯖꯤꯜꯂꯦ ꯃꯥꯒꯤꯗꯤ ꯎꯝ ꯐꯣꯟꯗꯤ ꯇꯧꯔꯛꯇꯦ ꯑꯗꯣ ꯌꯥꯒꯗ꯭ꯔꯥ ꯍꯪꯒꯦ ꯑꯩ
ꯎꯝ ꯃꯤ ꯃꯥꯟꯂ ꯆꯂ
ꯍꯪꯖꯤꯌꯦ ꯅꯨꯄꯤꯅꯅꯦ ꯁꯨ ꯍꯥꯏ ꯅꯪ ꯅꯨꯄꯥꯅꯔꯣ
ꯅꯠꯇꯦ ꯅꯠꯇꯦ ꯑꯩꯗꯨ ꯑꯦ ꯅ ꯍꯧꯕꯅꯦ ꯃꯤꯗꯤ ꯌꯦꯅ ꯍ ꯅꯨꯄꯤꯅꯦ ꯅꯨꯄꯤ ꯌꯦꯟ ꯍꯧꯔꯒ ꯑꯦꯟꯉꯔꯣꯏꯗꯅ
ꯑꯣ ꯑꯗꯨ ꯀꯩꯅꯣ ꯇꯧꯔꯦ ꯎꯝ ꯑ ꯀ ꯃꯥꯒꯤꯗꯤ ꯅꯨꯄꯤ ꯍꯥꯟ ꯄꯥꯏꯔꯝꯕꯗꯒꯤ ꯋꯥꯔꯤ ꯁꯥꯟꯅꯕꯗꯣ ꯉꯝꯗꯕꯒꯤ ꯍꯥꯏꯕ꯭ꯔꯥ ꯀꯩꯅꯩꯅꯣ ꯅꯨꯄꯥꯅ ꯑꯃꯨꯛ ꯄꯥꯏꯔꯛꯑꯦ ꯍꯥꯏꯌꯦꯕ
ꯑꯥ
ꯑꯗꯣ ꯎꯝ ꯁꯨꯃꯥꯏꯅ ꯋꯥꯔꯤ ꯁꯥꯟꯅꯗꯣꯏ ꯁꯔꯛꯄꯨꯗꯤ ꯁꯛ ꯁꯛ ꯎꯅꯔ ꯁꯥꯟꯅꯕꯅ ꯐꯅꯤ ꯀꯣꯏꯊꯣꯔꯛꯑꯣ ꯀꯥꯏꯅ ꯍꯥꯏꯗꯤ ꯍꯥꯏꯕ
ꯎꯝ ꯀ ꯅ ꯃ ꯑꯗꯨ ꯃꯥꯦ ꯍꯥꯏ
ꯑꯗꯨꯒꯤꯗꯨꯒꯤ ꯋꯥꯔꯤ ꯁꯥꯟꯂꯑꯁꯦ ꯑꯗꯨꯒ ꯌꯥꯅꯕ ꯈꯣꯠꯅꯕ ꯇꯧꯁꯦ
ꯎ ꯀꯩꯅꯣ ꯇꯧꯋꯦ ꯎꯝ ꯃꯥꯟꯅꯔꯝꯃꯣꯏ ꯃꯐꯝꯗꯨ ꯅꯪꯒꯤ ꯅꯪ ꯃꯤ ꯑꯄꯨꯟꯕꯩꯅꯤꯗꯅ ꯃꯤꯒꯤ ꯁꯦꯕꯥ ꯇꯧꯗꯣꯏ ꯀꯣꯏꯁꯤꯟꯒ ꯃꯥꯟꯅꯗꯕ꯭ꯔꯥ ꯈꯪꯗꯦ
ꯑ ꯇ ꯆ
ꯅꯤꯐꯨ ꯃꯉꯥꯅꯤꯒꯤꯗꯣ ꯑꯗꯨꯗꯣ ꯅꯣꯏ ꯈꯇꯪꯒꯤꯗꯤ ꯑꯣꯏꯔꯝꯗ ꯗꯧ ꯃꯥꯟꯗꯦ ꯄꯨꯜꯂꯛꯀꯤꯗꯤ ꯑꯣꯏꯔꯝꯗꯧ ꯃꯥꯜꯂꯦ ꯑꯗꯣ ꯃꯉꯣꯟꯗꯗꯤ ꯀꯔꯤꯝ ꯄꯜꯂꯛꯇꯕ꯭ꯔꯥ ꯈꯪꯗꯦ
ꯑꯥ ꯄꯟꯗꯕ ꯃꯥ
ꯑꯗꯨꯅꯦ ꯑꯩꯁꯨ ꯄꯜꯂꯛꯇꯕ ꯃꯥꯟꯕ
ꯅꯠꯇ꯭ꯔꯅ ꯄꯨꯂꯞ ꯑꯗꯨꯝ ꯆꯠꯂꯒ ꯍꯧꯖꯤꯛꯀꯤꯗꯨꯣ ꯌꯥꯗ꯭ꯔꯁꯨ ꯁꯤꯒꯤꯗ ꯑꯗꯨꯝ ꯇꯧꯔꯁꯤꯕ ꯑꯉ ꯌꯦꯡ ꯃꯁ ꯀꯗꯣ ꯑꯩꯁꯦ ꯌꯥꯝ ꯄꯥꯝꯕꯗꯤ ꯑꯣꯏꯗꯦꯕ
ꯎꯝ
ꯆꯟꯅ ꯂꯩꯕ
ꯍꯣꯏ ꯌꯦꯡ ꯑꯗꯨ ꯅꯠꯇꯕ ꯍꯧꯖꯤꯛꯀꯤ ꯑꯩꯈꯣꯏ ꯄꯨꯂꯞ ꯊꯥꯖꯤꯜꯂꯤꯗꯣ ꯑꯩꯈꯣꯏ ꯆꯞ ꯃꯥꯟꯅꯕꯅꯗꯤ ꯐꯩꯗꯅ ꯍꯥꯏꯗꯤ ꯑꯃꯨꯛ ꯇꯣꯉꯥꯟ ꯇꯣꯉꯥꯟ ꯇꯥꯔꯒꯗꯤ
ꯑꯅꯦ
ꯑꯁ ꯇꯜꯂꯤꯦ ꯠꯀ ꯌꯥꯎꯗꯤ
ꯊꯕꯛ ꯊꯤꯕꯁꯤꯁꯨ ꯋꯥꯕ ꯊꯕꯛ ꯑꯃ ꯑꯣꯏꯔꯝꯃꯦ
ꯑꯗꯨꯗꯅꯦ ꯏꯅ
ꯄꯩꯁꯥꯁꯨ ꯐꯪꯅꯤꯡ ꯋꯥꯁꯨ ꯑꯅꯤꯡꯕ ꯑꯩꯈꯣꯏꯅ ꯇꯧꯔꯤꯁꯤꯅ
ꯎꯝ
ꯑ ꯆ ꯁꯔ ꯆꯠꯠꯇꯨꯔꯣꯅꯥ
ꯎꯝ ꯍꯧꯖꯤꯛꯀꯤ ꯃꯇꯝꯗꯨꯗ ꯆꯠꯂꯗꯤ ꯆꯥꯛ ꯆꯥꯔ ꯆꯠꯀꯦ
ꯍꯣꯏ ꯈꯔ ꯆꯥꯗ꯭ꯔꯗꯤ ꯆꯈꯥꯎꯕ ꯌꯥꯔꯔꯣꯏ ꯎꯝ
ꯑꯃꯁꯤꯅ ꯍꯧꯖꯤꯛ ꯇꯧꯔꯛꯑꯣꯔꯥꯏ
ꯀꯅ
ꯃ ꯄꯉꯗ
ꯃꯥꯗꯤ ꯊꯋꯥꯏꯕꯨ ꯌꯥꯝ ꯌꯥꯎꯖꯩ